ꯍꯜꯂꯣ ꯑꯠꯆꯥ ꯇꯥꯏ ꯇꯥꯏ ꯆꯥꯛ ꯆꯥꯔꯕꯣ꯫
ꯆꯥꯗ꯭ꯔꯤꯌꯦ ꯊꯣꯡꯗꯤ ꯂꯣꯏꯔꯦ꯫
ꯀꯩꯔꯤ ꯏꯟꯖꯥꯅ ꯊꯣꯡꯂꯦ
ꯎꯝ ꯌꯦꯟ ꯀꯦ ꯖꯤ ꯇꯪꯈꯥꯏ ꯈ ꯇꯪ ꯂꯧꯔꯒ ꯊꯣꯡꯉꯦ꯫ ꯉꯁꯤ ꯈꯇꯥꯅꯦꯗ꯫
ꯑꯥ
ꯀꯩꯗꯧꯔꯤꯅꯣ꯫
ꯍꯥꯥ
ꯀꯩꯗꯧꯔꯤꯅꯣ
ꯍꯩꯅꯧ ꯆꯥꯒꯦ ꯇꯧꯔꯤꯌꯦ꯫
ꯑꯣ ꯐꯩꯅꯦ ꯍꯥꯏꯩꯅꯣ ꯃꯨꯜꯂꯝꯅꯤ ꯍꯧꯖꯤꯛꯀꯣ ꯃꯨꯟꯗ꯭ꯔꯤꯕ꯫
ꯎꯝ ꯃꯨꯜꯂꯦ ꯃꯨꯟꯕꯅꯤ ꯆꯥꯗꯣꯏꯁꯤ
ꯑꯣ
ꯅꯨꯡꯉꯥꯏꯔꯤꯕ꯭ꯔꯣ꯫
ꯅꯨꯡꯉꯥꯏꯇꯦ꯫
ꯀꯩꯒꯤ
ꯅꯪꯅ ꯍꯦꯟꯅ ꯅꯨꯉꯥꯏꯇꯦꯗ
ꯅꯨꯡꯉꯥꯏꯈ
ꯎꯝ ꯎ ꯃꯔꯔꯃꯤꯅꯗꯦ
ꯀꯔ
ꯉꯥꯏꯔꯝꯅꯤꯕ ꯅꯣꯏꯗꯤ
ꯅꯨꯡꯉꯥꯏꯇꯦꯗ ꯆꯞ ꯃꯥꯟꯅꯩ ꯀꯩꯅꯣ
ꯎꯝ ꯑꯩꯖꯪ ꯆꯥꯔꯒꯦ
ꯀꯩꯅꯣ ꯭ꯂꯦꯟ ꯇꯤꯒ ꯌꯦ ꯅꯅꯤꯦꯝ ꯏꯔꯣꯟꯁ ꯍꯥꯏ
ꯉꯔꯥꯡꯗ ꯌꯦꯟꯗꯦꯝ ꯆꯥꯕ ꯅꯠꯇ꯭ꯔꯣ
ꯎꯝ ꯑ ꯎꯇꯤ ꯑꯗꯨꯦ ꯏꯖꯒꯦ ꯝ ꯀꯥꯎꯒ
ꯍꯥꯎꯕ꯭ꯔꯣ
ꯍꯥꯎꯋꯦ
ꯑꯅꯦ ꯍꯧꯥꯎꯦ
ꯄ꯭ꯂꯦꯠ ꯑꯍꯨꯝꯅꯤ ꯆꯥꯒꯦ
ꯆꯥꯎ ꯆꯥꯎ ꯆꯥꯅꯤꯡꯕ ꯃꯇꯝꯅꯤ ꯀꯩꯅꯣ ꯑꯣ ꯅꯠꯇ꯭ꯔꯣ ꯍꯧꯖꯤꯛꯀꯥꯟ ꯍꯧꯖꯤꯛ ꯇꯥꯕ ꯃꯇꯝꯅꯦ ꯏꯊꯟꯗ ꯂꯩꯕ꯭ꯔꯣ ꯅꯪꯗꯤ ꯏꯊꯟꯗ ꯂꯩꯕ꯭ꯔꯣ
ꯆꯥꯟꯗꯅꯤ ꯍꯧꯖꯤ
ꯎꯝ
ꯍꯩꯅꯧꯁꯦ ꯃꯄꯨꯝ ꯃꯄꯨꯝ ꯑꯃꯃ ꯅꯨꯡꯗꯤꯒꯤ ꯆꯥꯁꯤꯅꯦ
ꯐꯔꯤꯗꯤ ꯎ ꯈꯕꯂꯦꯕ ꯈꯅꯤꯅ
ꯆꯗꯅꯤ ꯇꯗ ꯎꯝ
ꯄꯨꯡ ꯀꯌꯥꯗꯒꯤ ꯄꯨꯡ ꯀꯌꯥ ꯐꯥꯎꯗꯕꯁꯨ ꯊꯕꯛ ꯇꯧꯕꯗꯣ ꯄꯨꯡ ꯀꯌꯥꯗꯒꯤ ꯀꯌꯥ ꯐꯥꯎꯔꯣ
ꯃꯔꯤꯗꯒꯤ ꯑꯃ ꯐꯥꯎ
ꯃꯔꯤꯗꯒꯤ ꯑꯃꯐꯥ
ꯎꯝ ꯀ ꯎꯝꯉꯖ ꯅꯦꯟ
ꯌ ꯃꯅꯤꯡꯡ ꯍ
ꯎꯝ
ꯑꯁ ꯃꯜꯂꯤꯍꯦ
ꯐꯣꯔ ꯑꯦ ꯑꯦꯝ ꯇꯨ ꯋꯥꯟ ꯄꯤ ꯑꯦꯝ ꯐꯥꯎ
ꯁꯣꯋ ꯍꯦ ꯇꯅꯦ
ꯌꯥꯝ ꯇꯜꯂꯦ ꯎꯄꯥꯏ ꯂꯩꯇꯦ ꯅꯨꯡꯉꯥꯏꯅꯁꯨꯣꯏꯖꯦ
ꯊꯕꯥꯛꯀꯤ ꯋꯥꯕ꯭ꯔꯣ ꯀꯃꯥꯏꯅ ꯇꯧꯒꯦ
ꯋꯥꯗꯦꯅꯦ ꯌꯥꯝ ꯅꯨꯡꯉꯥꯏ
ꯎꯝ ꯑꯣꯜꯔꯦꯗꯤ ꯐꯥꯏꯅꯦ ꯑꯗꯨꯗꯤ
ꯎꯝ ꯆꯒ ꯂꯝ ꯊꯕꯣ ꯄ
ꯁꯒꯦ ꯀ ꯇꯕꯨꯂꯨ ꯑꯣꯏꯔꯒꯉ ꯆꯥ ꯈꯅꯤ ꯅꯟꯃꯦ ꯋꯥꯁꯨ ꯎ ꯉ ꯌꯥ ꯂꯇꯅꯦ
ꯍꯝ
ꯁꯁ
ꯌꯥꯝꯅꯩꯁꯤꯗꯌꯥ
ꯅꯣꯏ ꯅꯣꯏ ꯈꯨꯟꯗꯁꯨ ꯌꯥꯝ ꯇꯧꯕꯅꯦ
ꯀꯩꯕ
ꯅꯣꯏꯈꯨꯟ ꯃꯤꯁꯤꯡꯁꯨ ꯌꯥꯝ ꯇꯧꯕꯅꯦꯕ ꯅꯪ ꯉꯔꯥꯡ ꯅ ꯍꯥꯡꯒꯗ ꯈꯤꯇꯪ ꯌꯥꯎꯕꯅꯦ ꯀꯩꯅꯣ ꯌꯥꯝ ꯂꯩꯔꯝꯅꯤ ꯅꯪꯒꯤꯗ
ꯈꯪꯗꯦ
ꯍꯒꯤꯗꯤ ꯀꯕ ꯂꯁꯅ
ꯅꯪ ꯍꯌꯦꯡ ꯑꯌꯨꯛ ꯄꯨꯡ ꯀꯌꯥ ꯍꯧꯒꯠꯇ꯭ꯔꯤꯒ ꯇꯨꯏꯁꯟ ꯄꯨꯡ ꯀꯌꯥꯗ ꯑꯗꯨ ꯆꯠꯇꯣꯏꯅꯣ
ꯄꯨꯡ ꯃꯔꯤ ꯃꯈꯥꯏ
ꯃꯔꯤ ꯃꯈꯥꯏ
ꯎꯝ
ꯉꯜꯂꯤꯅꯁꯣ
ꯑ ꯉꯟꯕꯒꯤꯅꯦ ꯇꯜꯂꯤꯁꯦ ꯂꯧꯅꯤꯡ
ꯎꯝ
ꯍꯧꯒꯠꯄꯗꯣ ꯌꯥꯝ ꯋꯥꯏꯑꯦꯕ ꯎꯝ ꯉꯁꯤꯗꯤ ꯆꯠꯇꯦ ꯑꯁ ꯉꯔꯥꯡꯕꯣꯜ ꯌꯦꯡꯕꯗꯣ
ꯎꯝ
ꯇꯨꯝ ꯍꯥꯒꯠꯄ ꯉꯝꯗ꯭ꯔꯦꯕꫭ
ꯅꯣꯏ ꯂꯧꯐꯝꯗꫭ ꯂꯥꯞꯄ꯭ꯔꯣ
ꯂꯛꯇꯦꯗ
ꯎꯝ
ꯂꯛꯑꯦ ꯑꯩꯈꯣꯏ ꯃꯅꯥꯛꯇꯅꯦ ꯑꯩꯈꯣꯏ ꯌꯨꯝ ꯃꯅꯥꯛꯇꯅꯦ
ꯅꯣꯏꯅꯤ
ꯆꯥꯔꯖꯇꯨ ꯅꯛꯈ꯭ꯔꯕꯅꯤꯅꯦ
ꯆꯥꯁꯇꯤ ꯃꯈ ꯃꯈꯥꯥꯟꯗ
ꯎꯝ
ꯀꯗꯤ ꯌꯥꯝ ꯅꯛꯄꯗꯤ ꯅꯠꯇꯦꯗ
ꯅꯣꯏ ꯁ꯭ꯀꯨꯜ ꯆꯠꯄꯁꯦ ꯕ꯭ꯔꯥ ꯀꯌꯥ ꯂꯧꯒꯦ
ꯇꯔꯥ
ꯇꯔꯥ ꯂꯧꯑꯦ
ꯌꯥꯏꯌꯦ
ꯑꯥ ꯍꯌꯦꯡ ꯁ꯭ꯀꯨꯜ ꯍꯌꯦꯡ ꯆꯠꯀꯗꯧꯔꯥ ꯁ꯭ꯀꯨꯜ
ꯑꯁ ꯍꯌꯦꯡ ꯑꯩꯈ꯭ꯣꯏ‌ꯒꯤ ꯇꯤꯑꯦꯁꯌꯨꯒꯤ ꯏꯁꯄꯣꯠ ꯑꯃꯨꯛ ꯂꯩꯑꯦ ꯈꯪꯗꯦ ꯆꯠꯀꯗꯧ ꯃꯥꯟꯗꯦ ꯑꯁ ꯑꯩꯈꯣꯏ ꯂꯥꯛꯇ꯭ꯔꯗꯤ ꯃꯤ ꯂꯩꯇꯦꯅꯦ
ꯅꯠꯆꯥ ꯅꯩꯈꯥꯏꯌꯨ ꯀꯩꯩꯅꯣ
ꯈꯪꯗꯦꯗ
ꯀꯩ ꯑꯥꯏꯇꯦꯝꯁ ꯅꯥꯗꯣꯏꯅꯣ ꯒꯦꯝ ꯏꯁꯄꯣꯔꯠꯁ
ꯎꯝ ꯈꯪꯗꯦꯅꯦ ꯐꯨꯠꯕꯣꯜ ꯌꯥꯔꯤꯅꯤꯀꯣ ꯇꯥꯀꯣꯛꯄꯤ ꯄꯥꯔꯗꯣ ꯌꯥꯎꯔꯅꯤ ꯑꯗꯨꯒ ꯎꯝ ꯕꯣꯂꯤ ꯌꯥꯎꯒꯦ ꯍꯥꯏꯌꯦꯗꯣ ꯑꯗꯨꯒ ꯐꯣꯔ ꯍꯟꯗ꯭ꯔꯦꯠ ꯃꯤꯇꯔ ꯔꯦꯁ ꯗꯨꯒ
ꯎꯝ ꯐꯨꯠꯕꫭꯜ ꯐꯨꯠꯕꯣꯜ ꯐꯨꯠꯕꯣꯜꯗꯤ ꯌꯥꯎꯑꫭ
ꯈꯪꯗꯦ ꯢꯅꯥꯎ ꯅꯨꯄꯤ ꯈꯣꯏꯗꯣ ꯁꯥꯅꯥꯒꯦ ꯍꯥꯏꯕꯅꯤ ꯐꯨꯠꯕꯣꯜꯗꯣ
ꯍꯝ
ꯢꯅꯥꯎ ꯅꯨꯄꯤ ꯈꯣꯏꯁꯨ ꯁꯥꯅꯥꯒꯦ ꯍꯥꯏꯕꯅꯦꯕ ꯐꯨꯠꯕꫭꯜꯗꫭ
ꯑꯣ ꯁꯥꯟꯅꯗꯣꯏꯅꯦ ꯄ꯭ꯔꯐꯣꯃꯦꯟ ꯂꯣꯏꯅ ꯇꯧꯑꫭ ꯅꯨꯡꯉꯥꯏꯕꯅꯤ
ꯇꯜꯂꯤꯅꯦ
ꯍꯦ ꯇꯥꯜꯒꯅꯨ ꯇꯧꯑꫭ
ꯍꯨꯛ ꯇꯜꯂꯦ ꯑꯗꯨꯁꯨ
ꯎꯝ
ꯌꯥꯎꯅꯕ ꯃꯤ ꯂꯩꯗꯤ ꯌꯥꯎꯅꯤꯡꯉꯗꯤ ꯑꯩꯈꫭꯏꯁꯨ ꯌꯥꯏ ꯌꯥꯎꯕ ꯌꯥꯝ ꯌꯥꯕꯅꯦ ꯑꯗꯨ ꯈꯪꯗꯦ
ꯍꯥꯏꯗꯤ ꯑꯦꯂꯦꯚꯦꯟ ꯇꯨꯌꯦꯞ ꯄꯨꯜꯂꯒ ꯁꯥꯟꯅꯗꫭꯏꯔꫭ ꯀꯃꯥꯏꯅ ꯑꯇꯣꯞꯄ ꯁꯀꯨꯜꯒ
ꯄꯨꯨꯟꯒꯅꯤ ꯄꯤ ꯑꯦꯁ ꯌꯨꯒꯤ ꯃꯣꯏ ꯁ꯭ꯀꯨꯜ ꯑꯩꯈꯣꯏ ꯒꯣꯕꯔꯃꯦꯟ ꯁ꯭ꯀꯨꯜ ꯀꯣ
ꯑꯝ
ꯃꯔꯨ ꯑꯣꯏꯅ
ꯌꯥꯝ ꯐꯩꯅꯦ
ꯎꯝ ꯈꯪꯗꯦꯗ ꯐꯕ꯭ꯔ ꯐꯠꯇꯕ꯭ꯔ
ꯎ ꯐꯩ ꯐꯩ
ꯏꯁꯄꯣꯠꯅꯅꯤ ꯎꯥꯏ ꯂꯩꯇꯗ ꯏꯁꯄꯣꯔꯠ ꯏꯁꯄꯣꯔꯠ ꯐꯨꯠꯕꯣꯜꯒꯨꯝꯕ ꯁꯥꯟꯅꯅꯤꯡꯉꯤꯕ
ꯅꯪ ꯉꯟꯅ ꯑꯗꯨꯝ ꯍꯜꯂꯛꯑꯗꯤ ꯁꯥꯟꯅꯕ ꯆꯠꯄ ꯌꯥꯏꯅ ꯁꯥꯟꯅꯅꯤꯡꯉꯥꯏ ꯁꯅꯐꯝ ꯂꯩꯇꯕ꯭ꯔꯣ
ꯂꯩꯇꯦ ꯅꯨꯡꯊꯤꯟꯗ ꯑꯃꯨꯛ ꯆꯠꯇꯣꯏꯅꯤꯅꯦ ꯍꯌꯦꯡꯒꯤ ꯀꯩ ꯀꯩꯅꯣ ꯃꯣꯏꯗꯥ ꯑꯇꯥ ꯑꯗꯨ ꯂꯩꯕ ꯑ ꯊꯦ
ꯁꯨꯕ ꯇꯥꯕꯅꯤꯅꯦ ꯊꯕꯛꯅ ꯌꯥꯗ꯭ꯔꯗꯤ
ꯈꯪꯗꯦ
ꯌꯥꯗꯗꯤ ꯎꯄꯥꯏ ꯂꯩꯇꯦ
ꯑꯆꯥ ꯆꯥꯛ ꯆꯥꯛ ꯂꯥꯝꯗꯔꯤ ꯍꯥꯢꯔꯣ
ꯆꯥꯔꯅꯤ ꯉꯥꯛꯇꯪ ꯂꯩꯔꯗꯤ ꯍꯧꯖꯤꯛꯇꯤ ꯊꯦꯡꯅ ꯑꯗꯨꯝ ꯆꯥꯢꯗ ꯅꯕꯥꯟꯅꯤꯗꯤ
ꯎꯝ ꯀꯅꯥ ꯅꯣꯏꯅꯤ ꯄꯨꯂꯞ ꯄꯨꯂꯞ ꯊꯣꯡꯉꯤꯔꯣ ꯀꯅꯥ ꯔꯣꯇꯦꯁꯟ ꯂꯣ
ꯑꯩꯅ ꯅꯨꯡꯗꯥꯡ ꯏꯃꯥꯟꯅꯕꯤꯅ ꯑꯌꯨꯛ
ꯌꯥꯏꯅꯦ
ꯑ ꯀꯣꯢꯔꯛꯑꯣ ꯀꯣꯢꯔꯛꯑꯣ
ꯅꯪꯗꯤ ꯀ꯭ꯂꯥꯁ ꯇꯨꯋꯦꯜꯐ ꯂꯣꯢꯔꯦ ꯇ꯭ꯔꯦꯟꯅꯤꯡꯒꯨꯝꯕ ꯆꯠꯂꯣ
ꯀꯍꯦ ꯋꯥ ꯀꯩ
ꯊꯕꯛ ꯑꯇꯣꯞꯄ ꯇ꯭ꯔꯦꯟꯅꯤꯡꯒꯨꯝꯕ ꯍꯣꯠꯅꯔꯣꯏ ꯍꯥꯏꯕ꯭ꯔꯣ ꯍꯣꯠꯅꯅꯤ
ꯑ ꯅ ꯀꯩꯅꯣ
ꯍꯥꯥ
ꯆꯠꯀꯅꯤꯕ
ꯎꯝ
ꯀꯩꯀꯩ ꯊꯕꯛꯅꯣ ꯊꯤꯕ ꯍꯧꯗꯣꯏꯅꯦꯕ ꯍꯟꯗꯛ
ꯑꯩ ꯍꯥꯏꯕꯗꯤ ꯊꯕꯛ ꯍꯥꯏꯕꯗꯤ ꯇ꯭ꯔꯦꯅꯤꯡꯒꯨꯝꯕ ꯇꯧꯔꯒꯀꯣ
ꯎꯝ ꯍꯤꯒꯨꯝꯕꯅꯦ ꯏ ꯇꯗ ꯏꯗꯦ
ꯎꯝ ꯍꯧꯖꯤꯛꯅ ꯆꯠꯂꯗꯤ ꯏꯃꯣꯛ ꯊꯨꯅ ꯂꯣꯏꯑꯁꯨꯥꯏꯅꯤꯅ
ꯎꯝ
ꯎ
ꯑꯩ ꯊꯗꯦ ꯊ ꯇ꯭ꯔꯦꯟꯅꯤꯡ ꯃꯐꯝꯁꯦ ꯀꯩꯀꯩ ꯇ꯭ꯔꯦꯟꯅꯤꯡ ꯀꯣꯆꯤꯡ ꯈꯪꯗꯅꯦ ꯀꯩꯗꯧꯁꯤ
ꯁꯤ ꯐꯥ ꯐꯪꯗꯅꯤ ꯐ
ꯑꯥ ꯌꯥꯝꯝꯖꯩ ꯃꯊꯟꯇ ꯑꯗꯨꯝ
ꯁꯟꯖ ꯑꯗꯨꯝ ꯂꯥꯛꯒꯅꯤ ꯀꯨꯏꯅ ꯂꯥꯏꯔꯤꯛꯀꯥꯏꯗ ꯑꯃꯨꯛ ꯄꯥꯅꯤꯉꯥꯏꯗꯣ ꯑꯃꯨꯛ ꯇꯜꯂꯀꯅꯤ
ꯎꯝ
ꯀꯥ
ꯍꯥꯏꯗꯤ ꯇꯨꯌꯦꯦꯜꯐ ꯑꯦꯛꯖꯝ ꯍꯦꯛ ꯂꯣꯏꯔꯒ ꯀꯩꯀꯩ ꯃꯇꯝ ꯃꯥꯡꯍꯟꯗꯕꯤꯗꯀꯣ
ꯍ ꯍꯦ ꯑꯁ ꯂꯩ ꯇꯝꯅꯤꯡꯗ꯭ꯔꯦ ꯆꯦꯡꯕ ꯌꯥꯝ ꯒꯨꯔꯂꯦ ꯀꯃꯤꯗꯤ ꯄꯥꯕꯤꯗ ꯄꯥꯕꯤꯗ ꯀꯣꯂꯦꯖꯀꯤ ꯇꯝꯃꯔꯣꯏꯗꯦ
ꯇꯝꯃꯣ ꯀ꯭ꯔꯦ ꯑꯃꯨꯛ ꯂꯥꯛꯀꯅꯤ
ꯍꯥꯥ
ꯇꯝꯃꯨꯕ ꯀꯣꯂꯦꯖꯇꯤ ꯅꯨꯡꯉꯥꯏꯕꯅꯤ
ꯃ ꯊꯝꯅꯤ ꯂꯩꯗꯤ ꯆꯍꯤꯗ ꯃꯥꯡ
ꯀꯩ ꯆꯇꯒꯦ ꯍꯥꯏꯅꯣ
ꯀꯔꯤ ꯑꯗꯨ ꯄꯦꯈ ꯑꯣꯏꯔ ꯀꯂ ꯈ
ꯎꯝ
ꯅꯤꯡꯕꯣ ꯀꯣꯕ
ꯀꯩꯅꯣ ꯀꯦꯕꯤꯟ ꯀ꯭ꯨꯗ ꯌꯥꯎꯔꯣ ꯀꯩꯅꯣ
ꯌꯥꯃꯟ ꯀ꯭ꯔꯦꯁꯤ ꯀꯧꯕꯝꯕ ꯅꯝꯕꯗꯤꯃꯤ ꯌꯥꯃꯟ ꯃꯦ
ꯈꯨꯟ ꯑꯩꯈꯣꯏ ꯈꯨꯟꯗ ꯂꯩꯇꯦꯗꯅ
ꯍꯣꯏ ꯑꯩꯈꯣꯏ ꯈꯣꯟꯖ ꯗꯥꯏꯇ꯭ꯔꯁꯨ ꯍꯥꯏꯗꯤ ꯃꯤ ꯇꯣꯞꯄ ꯈꯨꯗꯒꯤꯌꯥ
ꯈꯨꯟ ꯑꯃꯗ ꯑꯃꯃꯝ ꯂꯩꯗꯤ ꯌꯥꯔꯦꯁꯤꯅ ꯈꯨꯟ
ꯃꯤ ꯃꯤ ꯀꯣꯟꯗꯦꯗꯤꯇꯦ ꯔ
ꯍꯤ
ꯑꯩꯈꯣꯏꯅ ꯇꯝꯅꯗꯕꯒꯤꯅꯦ ꯑꯗꯨ ꯃꯤ ꯇ꯭ꯔꯥꯏ ꯑꯇꯣꯞꯄꯗ ꯌꯥꯝ ꯇꯝꯃꯤꯕ
ꯅꯪ ꯅꯪ ꯅꯪꯒꯤ ꯍꯣꯕꯤ ꯀꯩ ꯀꯩ ꯂꯩꯒꯦ ꯍꯣꯕꯤ
ꯍꯔ ꯐꯗ ꯍꯣ
ꯍꯥ
ꯍꯣꯏ ꯍꯡꯕꯗ ꯍꯣꯃꯤꯅꯦꯕ
ꯑꯦ ꯁꯤ ꯅꯠꯇꯕ ꯑꯃ
ꯀꯏ ꯀꯦ ꯍꯒ ꯉꯏꯆꯦꯗ
ꯀꯩꯒꯤ